ꯑ ꯇꯥꯕ꯭ꯔꯣ
ꯇꯥꯏꯌꯦ
ꯍꯜꯂꯣ
ꯇꯥꯕ꯭ꯔꯣ
ꯇꯥꯌꯦꯦ ꯇꯥꯋꯦ
ꯍꯥ ꯅ ꯋꯥꯄꯔꯅꯅꯨꯡꯉꯥꯏꯠꯇꯥꯏ ꯀꯗꯣ
ꯑꯣ ꯑꯗꯨꯒꯤꯦꯔ
ꯎꯝ ꯉꯁꯤꯗꯣꯅꯦꯕ ꯁꯨꯡꯌꯥ ꯌꯥꯒꯗꯕꯅꯦ ꯑꯩꯁꯦ
ꯑꯣ ꯆꯥꯈ꯭ꯔꯦ ꯍꯣꯏ ꯅꯣꯏ ꯅꯣꯏꯗꯤ ꯆꯥꯔꯝꯅꯤꯅ ꯍꯧꯖꯤꯛꯇꯤ
ꯑ ꯁꯕ ꯍꯒꯨꯝ ꯁꯥꯗ ꯍꯒꯨꯝꯒꯦꯗꯥꯗꯒꯦ ꯆꯤꯁꯦ ꯈꯈꯤꯇꯪꯈꯤ
ꯅꯨꯡꯇꯤꯒꯤ ꯁꯤꯡꯖꯨ ꯇꯥꯕꯒꯨꯝ ꯑꯣ ꯆꯥꯕꯒꯨꯝ ꯇꯥꯋꯦ ꯍꯦ ꯅꯣꯏꯁꯦ ꯍꯟꯗꯛ
ꯍꯣꯏ ꯍꯟꯗꯛ ꯀꯣꯂꯦꯖ ꯆꯄ ꯈ ꯑꯗꯨꯝ ꯄꯨꯔꯛꯄꯗꯨꯗ ꯆꯥꯕ
ꯎꯝ
ꯍꯣꯏꯗꯣ ꯆꯥꯕ ꯂꯣꯏꯔꯒ ꯈꯔ ꯂꯩꯔꯦꯔꯒ ꯀꯣꯛ ꯄꯨꯔꯥ ꯄꯀ ꯀꯣꯛ ꯑꯃꯨꯛꯀ ꯂꯧꯕ ꯆꯠꯄ ꯗꯣ ꯍꯂꯔꯒꯣ ꯊꯥꯔꯛꯈ꯭ꯔꯤ ꯀꯔꯥ ꯇꯧ ꯇꯧꯔ ꯃꯇꯝ ꯑꯃ ꯌꯥꯎꯔ ꯆꯥꯛ ꯆꯥꯕ ꯃꯇꯝ ꯌꯥꯎꯈ꯭ꯔꯕ ꯑ ꯈꯔ ꯈꯔ ꯆꯥꯔꯒ ꯑꯗꯨꯝ ꯂꯣꯏꯊꯣꯛꯄꯅꯤꯗꯪ ꯁꯤꯅ ꯒꯩ ꯏꯟꯁꯥꯡ ꯆꯥꯕ꯭ꯔꯥ
ꯍꯪꯒꯥꯝ ꯑꯃꯨꯛ ꯆꯥꯏꯌꯦ ꯉꯁꯤ ꯉꯥꯔꯤꯒꯤ ꯃꯦꯠ ꯂꯒ ꯉꯔꯤ ꯇꯪ ꯃꯦꯠꯂꯒ ꯑꯂꯨꯒ ꯌꯦꯔꯨꯝ ꯐ꯭ꯔꯥꯏ ꯇꯧꯔꯒ ꯆꯥꯏꯌꯦ ꯉꯥꯏꯌꯣ
ꯍꯥ
ꯑꯁꯤ ꯑꯁꯤ ꯃꯣꯏꯒꯤ ꯕꯤꯗꯤꯑꯣꯗ ꯎꯕ꯭ꯔꯥ ꯂꯥꯏꯔꯕ ꯋꯥꯜ ꯍꯣꯏꯒꯤꯗꯣ
ꯏꯃꯥꯟꯅꯕꯤ ꯉꯁꯥꯏ ꯉꯥꯡꯔꯒ ꯂꯩꯌꯦ ꯑꯩ ꯐꯖꯅ ꯌꯦꯡꯗꯦ ꯆꯨꯝꯕ꯭ꯔꯥ ꯑꯩꯁꯨ
ꯆꯨꯝꯕ ꯃꯥꯜꯂꯦ ꯃꯥ ꯅꯨꯄꯤꯕꯨ ꯆꯤꯠ ꯇꯧꯕꯒꯤ ꯑꯣꯏꯔꯝꯅꯤ ꯑꯗꯣ ꯃꯥꯒꯤ ꯃꯁꯛꯇꯨꯒ ꯇꯜꯂꯦ ꯑꯩꯗꯤ ꯃꯥ ꯅꯨꯄꯤꯕꯨ ꯌꯥꯝ ꯅꯨꯡꯁꯤꯌꯦ
ꯑꯗꯨꯅꯦ ꯃꯥ ꯅꯨꯄꯤꯗꯤ ꯏꯆꯝ ꯆꯝꯃꯒꯀꯣ
ꯍꫭꯏ ꯃꯥꯒꯤ ꯅ ꯅ ꯅꯨꯄꯤꯗꫭ ꯀꯔꯤꯔ ꯃꯣꯏ ꯗꯤ ꯏꯃꯨꯡꯁꯨ ꯌꯥꯝ ꯅꯨꯡꯉꯥꯏꯗꯕ ꯃꯥꯜꯂꯤꯅ ꯃꯥꯅ ꯍꯥꯏꯕꯗꫭ ꯃꯣꯏ ꯕꯤꯗꯤꯑꯣꯗ ꯏꯅꯣꯁꯦꯟ ꯇꯥꯎꯕ ꯁꯥꯔꯒ ꯑ ꯃꯤꯁꯤꯡꯁꯦ ꯇꯁꯠ ꯊꯥꯖꯕ ꯌꯥꯗꯦ ꯂꯥꯏꯕꯁꯤꯡꯁꯨ ꯑꯗꯨꯝ ꯆꯤꯠ ꯇꯧꯋꯦ ꯄꯩꯁꯥ ꯄꯥꯏꯕꯁꯨ ꯆꯤꯠ ꯇꯧꯋꯦ ꯀꯅꯥꯕꯨꯊꯖꯔ ꯍꯤꯡꯗꯣꯏꯅꯣ
ꯐꯖꯅꯤꯡꯉꯥꯏ ꯂꯩꯇꯦ ꯍꯣꯏ ꯂꯥꯏꯕꯁꯨ ꯑ ꯏꯅꯥꯛ ꯈꯨꯟꯕꯁꯨ ꯑꯗꯨꯝ ꯆꯤꯠꯇꯧꯕꯁꯦ ꯅꯨꯄꯥꯕꯨ ꯍꯥꯏꯔꯗꯤ ꯈꯪꯗꯦ ꯅꯨꯄꯥꯁꯦ ꯊꯥꯖꯅ ꯅꯤꯡꯉꯥꯏ ꯂꯩꯇꯦ ꯑꯗꯨꯏ ꯃꯥꯜꯂꯦ ꯃꯤꯁꯤꯡꯅ ꯉꯁꯥꯏ ꯃꯣꯏꯅꯤ ꯃꯨꯛꯕꯥꯡ ꯇꯧꯕꯒꯤ ꯑꯗꯨꯝ ꯊꯥꯒꯠꯂꯩꯕꯅꯦ ꯑꯗꯨ ꯅꯨꯄꯤꯅ ꯃꯥꯏ ꯃꯥꯡꯗ ꯅꯨ ꯅꯨꯄꯥꯗꯨ ꯅꯨꯄꯤ ꯑꯃꯒ ꯑꯗꯨꯒꯤ ꯑꯩꯗꯤ ꯑꯗꯨꯝ ꯐꯥꯒꯤ ꯇꯧꯔ ꯊꯥꯒꯠꯄ꯭ꯔꯥ ꯍꯥꯏ
ꯑꯗꯣ ꯑꯁꯦꯡꯕ ꯊꯣꯛꯅꯤꯡꯉꯥꯏ ꯂꯥꯏꯕꯒꯤ ꯃꯪꯗ ꯍꯥꯟꯅ ꯎꯕ ꯃꯥꯜꯂꯦ
ꯃꯣꯏꯁꯦ ꯑꯁ ꯑꯁꯤꯅꯤ ꯁꯦꯝꯕ꯭ꯔ ꯅꯠ ꯏꯔꯒ ꯕꯤꯋ꯭ꯔ ꯊꯤꯕ ꯖꯥꯠꯂ ꯑꯗꯨ ꯅꯨꯄꯤ ꯃꯁꯛꯇꯨ ꯌꯥꯝ ꯐꯅꯤꯡꯗꯦ
ꯍꯣꯏ ꯎꯝ ꯃꯇꯦꯛ ꯑꯃꯗꯤ ꯎꯕꯅꯤꯀꯣ ꯃꯣꯏꯒꯤꯗꯣ ꯍꯥꯞꯄ꯭ꯔꯒ
ꯑꯣ ꯑꯁ‌ ꯇꯜꯂꯤꯗ ꯌꯥꯝꯅ ꯌꯦꯡꯕ ꯅꯨꯡꯉꯥꯏꯌꯦ ꯍꯥꯏꯔꯒ ꯑꯁ
ꯑꯗꯨ ꯌꯦꯡꯂꯨꯔꯒ ꯌꯥꯝ ꯅꯨꯡꯁꯤꯕꯅꯦ ꯑꯗꯣ ꯃꯥꯒꯤ ꯅꯨꯄꯤꯗꯣ ꯀꯥꯏꯅꯈ꯭ꯔꯒꯦꯔꯥ ꯑꯗꯨꯝ ꯂꯧꯒꯦꯔꯥ ꯈꯪꯗꯦ
ꯑꯁ ꯅꯨꯡꯉꯥꯏꯇꯦ ꯃꯥꯏ ꯅꯨꯄꯤꯗꯤ ꯋꯥꯁꯨ ꯉꯥꯡꯔꯝꯃꯣꯏ ꯃꯗꯨ
ꯍꯣꯏ ꯌꯥꯝ ꯆꯝꯃꯦꯕ ꯂꯥꯏꯔꯤꯛꯒꯨꯝꯕꯁꯨ ꯄꯥꯛꯇ ꯇꯝꯗꯕ ꯃꯥꯜꯂꯦ ꯃꯥꯗꯣ
ꯑꯣ ꯃꯥꯏ‌ ꯅꯨꯄꯤꯗꯨ ꯃꯤꯒꯨꯝꯁꯨ ꯌꯥꯝ ꯋꯥ ꯉꯥꯡꯕ ꯃꯤꯗꯤ ꯑꯣꯏꯗꯕꯅꯦ ꯑꯗꯨꯒꯤ
ꯍꯣꯏ ꯑꯗꯨꯕꯨꯗꯤ ꯑꯗꯨꯝ ꯃꯥꯏ ꯇꯧꯋꯦ ꯑꯗꯨ ꯅꯨꯄꯤꯗꯣ
ꯈꯪꯗꯦ ꯍꯟꯗꯛꯀꯤ ꯐꯝ ꯑ ꯍꯟꯗꯛꯀꯤ ꯌꯨꯇꯨꯕꯔ ꯑꯩꯈꯣꯏꯁꯦ
ꯃꯣꯏ ꯃꯣꯏꯁꯦ ꯄꯩꯁꯥ ꯈꯔ ꯄꯥꯏꯕꯁꯨ ꯍꯧꯋꯤꯅ ꯒꯔꯤ ꯑꯃ ꯑꯗꯨꯒꯨꯝꯕꯗꯣ ꯃꯥꯒꯤ ꯒꯔꯤꯗ ꯑꯣꯏꯔꯝꯅꯤ ꯃꯣꯏ ꯑꯅꯤ ꯗꯦꯇꯤꯡ ꯆꯠꯄꯗꯣ
ꯑꯥ ꯑꯗꯨ ꯀꯅꯥꯅ ꯑꯞꯂꯣꯠ ꯇꯧꯕꯗꯩ ꯈꯪꯕ꯭ꯔ ꯑꯗꯨ ꯈꯪꯅꯤꯡꯉꯤ
ꯈꯪꯗꯦ ꯅꯨꯄꯤꯅ ꯑꯣꯏꯔꯝꯅꯤꯗ
ꯑꯣ ꯃꯥꯁꯦ ꯇꯧꯋꯦ ꯇꯧꯕꯃ ꯌꯥꯎ ꯃꯥꯜꯂꯦ
ꯑꯗꯣ ꯅꯨꯄꯤꯕꯨꯅꯦ ꯑꯩꯅ ꯍꯥꯏꯅꯤꯕꯗꯤ ꯅꯨ ꯅꯨꯄꯥ ꯅꯨꯄꯥꯅ ꯑꯗꯨꯃꯥꯏꯅ ꯍꯥꯏꯔꯁꯨ ꯃꯥ ꯈꯪꯕꯅꯦꯕ ꯃꯥꯒꯤ ꯃꯠ ꯃꯠ ꯆꯥ ꯂꯩꯔꯦ ꯃꯥꯒꯤ ꯅꯨꯄꯤ ꯂꯩꯈ꯭ꯔꯦ ꯍꯥꯏꯕꯗꯣ
ꯑꯗꯨ ꯑꯣꯏꯔꯁꯨ ꯍꯟꯗꯛꯀꯥꯟꯒꯤ ꯅꯨꯄꯤꯁꯤꯡꯁꯨ ꯑꯦ
ꯄꯩꯁꯥ ꯄꯥꯏꯕ꯭ꯔꯥ ꯍꯥꯏꯔꯁꯨ ꯄꯩꯁꯥꯗꯤ ꯄꯥꯏꯗꯦ
ꯑꯁ ꯐꯥꯎꯕꯨ ꯐꯥꯎꯔꯗꯤ ꯃꯆꯥ ꯂꯩꯒꯦꯔꯥ ꯅꯨꯄꯤ ꯂꯩꯒꯦꯔꯥ ꯎꯝ ꯃꯥꯏ ꯅꯨꯄꯤꯗꯣ ꯑꯦ ꯌꯥꯝ ꯅꯨꯡꯉꯥꯏꯇꯦꯗ ꯈꯜꯂꯒ ꯑꯗꯣ ꯅꯍꯥꯟ ꯀꯅꯥꯔ ꯅꯨꯄꯥ ꯑꯃꯒꯤ ꯃꯥ ꯅꯨꯄꯤ ꯁꯨꯏꯁꯥꯏꯠ ꯇꯧꯔ ꯁꯤꯕꯗꯣ
ꯑ ꯀꯥꯏꯗ ꯑꯣ ꯑꯣ ꯑꯣ ꯍꯥꯏ ꯑꯁꯤ ꯐꯃꯔ ꯈ꯭ꯋꯥꯏꯒꯤꯗꯨꯀꯣ ꯂꯩꯔꯥꯝ ꯃꯃꯤꯠ ꯍꯥꯏꯕ꯭ꯔꯥ ꯎꯝ
ꯃꯣꯏꯒꯤꯁꯨ ꯌꯥꯝ ꯅꯨꯡꯁꯤꯌꯦ
ꯅꯣꯏ ꯃꯥꯒꯤ ꯅꯨꯄꯤꯗꯤ ꯑꯉꯥꯡ ꯑꯣꯏꯕ ꯃꯥꯜꯂꯦ ꯑꯗꯨ
ꯑ ꯍꯣꯏ ꯍꯣꯏ ꯃꯥꯒꯤꯕꯨ ꯍꯥꯏꯗꯤ ꯃꯥ ꯅꯨꯄꯤꯗ ꯃꯁꯥ ꯌꯥꯝ ꯐꯖꯩꯗ
ꯑ ꯑꯁꯤ ꯂꯥꯏꯔꯕ ꯑꯩꯈꯣꯏꯗꯤ ꯅꯨꯄꯥꯁꯦ ꯌꯥꯝ ꯊꯤꯕꯗꯤ ꯅꯠꯇꯦꯕ
ꯑꯥ ꯑꯗꯨꯝ ꯌꯥꯗꯤ ꯌꯥꯕꯅꯤ ꯃꯥꯒꯤ ꯍꯣꯏ ꯍꯥꯏꯗꯤ ꯌꯥꯝꯗꯤ ꯋꯥꯡꯕ ꯑꯣꯏꯗ ꯑꯗꯨ ꯃꯥ ꯑꯩ ꯃꯥꯏ ꯅꯨꯄꯥꯗꯤ ꯌꯥꯝ ꯄꯥꯝꯕ ꯑꯣꯏꯗ ꯃ ꯃꯥꯥꯏ ꯅꯨꯄꯤꯗꯨ ꯅꯨꯡꯁꯤꯕ
ꯍꯣꯏ ꯑꯗꯨꯝ ꯌꯦꯡꯕꯗ ꯌꯥꯝꯥꯡ ꯆꯥꯅ ꯎꯋꯦꯕ ꯑꯗꯨ ꯅꯨꯄꯤꯅꯣ ꯌꯦꯡꯕꯗ
ꯏꯟꯁꯇꯥꯒ꯭ꯔꯥꯝꯒꯨꯝꯕꯗ ꯃꯥꯏ ꯅꯨꯄꯥꯅ ꯔꯤꯜꯁꯀꯨꯝꯕ ꯇꯧꯕꯗꯣ ꯑꯩꯗꯤ ꯌꯥꯝ ꯍꯩꯅꯗꯕ ꯃꯥꯏ ꯅꯨꯄꯥꯅ ꯔꯤꯜꯁ ꯇꯧꯕꯗꯣ
ꯎꯝ
ꯌꯥꯝ ꯈꯪꯗꯦ ꯑꯩꯅ ꯁꯨꯡꯍꯟ ꯍꯅꯗꯤꯦ
ꯪꯗꯦꯗ ꯃꯤ ꯆꯤꯡ ꯊ ꯀꯅꯥꯕꯨ ꯊꯖꯥꯔ ꯂꯏ ꯂꯣꯏꯅꯣꯈꯣꯏꯁꯦ
ꯄꯩꯁꯥꯕꯨ ꯄꯥꯏꯔꯗꯤ ꯄꯥꯈꯪ ꯂꯩꯠꯇ꯭ꯔꯁꯨ ꯃꯆꯥ ꯂꯩꯔꯁꯨ ꯃꯆꯁꯨ ꯂꯩꯔꯁꯨ ꯁꯉ ꯇꯅꯤ
ꯁꯨꯝ ꯃꯣꯏꯗꯤ ꯄꯩꯁꯥ ꯌꯥꯝ ꯄꯥꯏꯕ ꯅꯠꯇꯦꯅ ꯑꯩꯈꯣꯏ ꯌꯦꯡꯕꯗꯗꯤ
ꯑ ꯐꯥꯎꯕꯒꯤ ꯑꯣꯏꯔꯝꯃꯅꯤ ꯑꯗꯨꯗꯤ ꯅꯠꯇ꯭ꯔꯒ ꯑ ꯅꯨꯄꯤꯁꯨ ꯅꯨꯄꯥꯁꯨ ꯆꯞ ꯃꯥꯟꯅꯩꯗ ꯀꯣꯏꯕꯅꯤꯁꯦ
ꯑꯩꯗꯤ ꯅꯨꯄꯤꯕꯨ ꯍꯦꯟꯅ ꯁꯥꯎꯅꯤꯡꯉꯦ
ꯑꯣ ꯃꯥꯏ ꯅꯨꯄꯤꯗꯨ ꯀꯃꯥꯏꯅ ꯇꯧꯒꯔꯁ ꯍꯥꯥ
ꯑꯗꯨ ꯅꯨꯄꯥꯁꯨꯅꯦꯕ ꯑꯃꯨꯛ ꯌꯥꯝꯊꯥꯕ ꯁꯥꯔꯒ ꯅꯨꯡꯁꯤꯕ ꯁꯥꯔꯒ
ꯍꯣꯏ ꯃꯥ ꯅꯨ ꯄꯤꯒꯦ ꯈꯜꯂ ꯌꯥꯝ ꯅꯨꯡꯉꯥꯏꯇꯦꯗ
ꯆꯥꯁꯨ ꯂꯥꯏꯈ꯭ꯔꯦ
ꯎꯝ
ꯃꯣꯏꯒꯤ ꯌꯦꯡꯕꯅꯤꯗ ꯅꯨꯡꯁꯤꯌꯦꯦꯅ
ꯃꯤꯅ ꯁꯨꯝ ꯃꯇ ꯌꯥꯝ ꯄꯥꯝꯕꯤꯕꯗꯣ ꯖꯨꯔꯦꯛ ꯋꯥꯡꯈꯣꯏꯒꯨꯝꯕꯁꯨ ꯀꯣ ꯑꯗꯨꯒ ꯑꯩ ꯑꯗꯨ ꯃꯥꯏꯊꯣꯛꯄꯗꯣ ꯉꯥꯏꯍꯦ
ꯂꯩꯥꯏꯁꯥ ꯂꯩꯥꯏꯁꯥ ꯄꯣꯏꯔꯤ ꯐꯥꯀꯗꯕ ꯑꯗꯨ ꯊꯥꯖꯗꯤ ꯊꯥꯖꯗ꯭ꯔꯦꯀꯣ ꯌꯨꯝ ꯊꯤꯕ ꯃꯇꯗꯒꯤ ꯑꯣꯏꯔꯝꯅꯤ ꯑꯗꯣ
ꯎꯝ ꯍꯣꯏ ꯍꯥꯟꯅ ꯑꯣ ꯑꯣꯏꯔꯗꯤ ꯃꯣꯏꯒꯤ ꯒꯥꯔꯤꯗꯨꯒ ꯑꯍꯥꯟꯩꯗꯨꯗꯤ ꯑꯗꯨꯝ ꯃꯥꯟꯅꯕꯒꯨꯝ ꯇꯧꯕꯅꯤꯗ ꯃꯅ ꯂꯩꯕꯗ
ꯀꯩꯒꯤꯔꯥ ꯁꯠꯒꯨꯝꯕꯗ ꯐꯝꯕꯗ ꯎꯋꯦꯕ ꯑꯗꯣ
ꯑ ꯈꯪꯗ꯭ꯔꯦ ꯃꯣꯏꯒꯤꯁꯦ ꯑꯗꯨꯒ ꯁꯤ ꯍꯟꯗꯛ ꯌꯨꯇ꯭ꯌꯨꯕꯀꯤ ꯔꯥꯅꯤ ꯕꯂꯥꯒ ꯇꯣꯝꯕꯤꯒꯤꯗꯨꯣ ꯌꯦꯡꯕ꯭ꯔꯥ
ꯈꯪꯗꯦ ꯃꯣꯏ ꯑꯅꯤꯗꯣ ꯃꯇꯦꯛ ꯃꯇꯦꯛ ꯑꯗꯨꯝ ꯎꯑꯦꯅ
ꯑꯣ ꯃꯣꯏꯅꯤꯁꯨ ꯌꯥ ꯌꯥꯝ ꯅꯨꯡꯉꯥꯏꯌꯦ ꯑꯗꯨꯕꯨ ꯍꯟꯗꯛꯇꯣ ꯃꯣꯏꯅꯤꯗꯨ ꯑꯃꯨꯛꯀ ꯄꯨꯟꯅ ꯅꯝꯗ꯭ꯔꯕꯗꯨꯒꯤ ꯅꯨꯡꯉꯥꯏꯇꯦ ꯀꯔꯤ ꯇꯧꯈ꯭ꯔꯕ꯭ꯔꯥ ꯈ
ꯃꯁꯥ ꯃꯁꯥꯒꯤ ꯇꯥꯎꯕ ꯍꯥꯎꯈ꯭ꯔꯦ ꯁꯨ
ꯑꯣ ꯍꯣꯏ ꯃꯁꯥ ꯃꯁꯥꯒꯤ ꯇꯧꯔꯁꯨꯀꯣ ꯑꯗꯨꯝ ꯄꯨꯜꯂꯒ ꯑꯃꯒꯤꯗ ꯃꯥꯗ ꯑꯗꯨꯝ ꯇꯧꯅꯦꯕ ꯍꯟꯗ ꯇꯣ ꯃꯣꯏꯅꯤ ꯄꯨꯔꯥ ꯈꯠꯅꯕꯒꯤ ꯇꯥꯏꯞꯇ ꯇꯣꯉꯥꯟ ꯇꯣꯉꯥꯟ ꯊꯣꯛꯈ꯭ꯔꯕ ꯇꯨꯝꯕꯤꯁꯨ ꯃꯥꯒꯤ ꯇꯣꯉꯥꯟ
ꯑꯗꯣ ꯇꯣꯝꯕꯤꯗꯤ ꯎꯝ ꯀꯔꯤꯔꯥ ꯑꯜꯕꯝꯒꯨꯝꯕ ꯀꯨꯝꯕ ꯍꯧꯈ꯭ꯔꯦꯅ ꯑꯗꯨ ꯅꯨꯄꯤꯅꯦ ꯑꯃꯨ ꯃꯁꯥ ꯈꯖꯥꯕꯒꯤꯅꯦ
ꯃꯣꯏꯒ ꯀꯨꯝꯃꯤꯟꯅꯕ ꯑꯩꯈꯣꯏꯗꯤ ꯑꯗꯨꯝ ꯃꯤꯛꯁ ꯑꯞ ꯇꯧꯋꯦꯕ ꯃꯣꯏꯅꯤꯅꯦꯕ ꯄꯤꯛꯤꯁꯞ ꯇꯧꯗꯕꯗꯣ
ꯑꯁꯤ ꯔꯥꯅꯤꯗꯤ ꯐꯖꯗꯦꯕ ꯑꯗꯨꯗ ꯃꯥꯒꯤ ꯑꯦꯛꯇꯤꯡꯗꯤ
ꯍꯣꯏ ꯑꯩꯗꯤ ꯔꯥꯅꯤꯅ ꯍꯦꯟꯅ ꯅꯨꯡꯥꯏ
ꯑꯗꯨꯕꯨꯗꯤ ꯍꯦꯟꯅ ꯅꯨꯡꯉꯥꯏ ꯑꯗꯨ ꯑꯣꯏꯔꯁꯨ ꯃꯁꯥꯇꯤ ꯌꯥꯝ ꯐꯖꯗꯦꯕ
ꯃꯦꯀꯞ ꯇꯧꯕ ꯃꯇꯝꯗꯤ ꯌꯥꯝ ꯐꯖꯩ ꯁꯤ ꯊꯥꯏꯂꯦꯟ ꯊꯥꯂꯦꯟ ꯇꯧꯗꯣ ꯃꯥ ꯌꯥꯝ ꯄꯥꯛꯑꯦ
ꯑ ꯑꯣ
ꯃꯥꯅ ꯍꯅꯨꯕꯤ ꯁꯥꯕꯗꯨ ꯅꯨꯡꯉꯥꯏ
ꯑꯁ ꯂꯦꯡꯃꯟꯗꯅ ꯌꯦꯡꯕ ꯉꯝꯗꯦꯗꯥꯏ ꯑꯩꯗꯤ ꯍꯅꯕꯤ ꯁꯥꯕꯗꯣ ꯈꯔ ꯂꯦꯡꯒꯗꯤ ꯌꯥꯒꯗꯕ ꯂꯦꯡꯃꯟꯗꯅ
ꯑꯥ ꯍꯅꯕꯤ ꯁꯥꯕꯗꯨꯅ ꯑꯩꯗꯤ ꯅꯨꯡꯉꯥꯏꯕꯗꯨꯕꯨꯗ ꯑꯗꯨꯒ ꯂꯥꯏꯌꯣꯟ ꯂꯥꯏꯌꯣꯟꯒꯤꯗꯨꯁꯨ ꯑꯗꯨꯝ ꯅꯨꯡꯉꯥꯏ
ꯅ ꯇꯗꯤ ꯆꯔ ꯆꯠꯅꯤꯅ ꯍꯥꯏ
ꯍꯣꯏ ꯍ ꯆꯔ ꯆꯅ ꯁꯔꯤ ꯇꯧꯅꯗ꯭ꯔꯦ ꯁꯥꯟꯅꯥ ꯂꯩꯇꯕꯒꯤ ꯍꯥꯝꯃꯟꯈ꯭ꯔꯗꯤ ꯐꯦꯅꯦꯠꯇꯣ ꯍꯥꯏꯕꯅꯤꯅ ꯃꯤꯒꯤ ꯇ꯭ꯔꯥꯏꯞꯀꯤ ꯍꯥꯞꯅꯤꯡꯕ ꯑꯩꯅ ꯍꯌꯦꯡꯁꯦ
ꯅꯪꯁꯨ ꯅꯣꯏ ꯂꯣꯏꯁ ꯅ ꯏꯅꯤꯁꯨꯦ ꯃꯤꯒꯤ ꯍꯥꯞꯗꯤ ꯍꯥꯞꯅꯤꯡꯕ ꯃꯥꯜꯂꯦꯀꯣ ꯑꯩꯗꯤ ꯑꯗꯨꯝ ꯃꯥꯏꯅ ꯇꯧꯍꯗꯦ
ꯑꯩꯁ ꯍꯣꯁꯇꯦꯜ ꯂꯩꯕꯅꯤꯅꯀꯣ ꯑ ꯑꯩꯅ ꯍꯥꯏꯕꯗꯤ ꯍ ꯆꯦ ꯑꯃ ꯂꯩꯗꯤ ꯇ꯭ꯔꯥꯞ ꯁꯨꯅ ꯂꯩꯕꯅꯤꯅꯀꯣ ꯃꯤꯅ ꯐꯅꯦꯛ ꯐꯖꯕꯒꯨꯝꯕ ꯇꯤ ꯑꯩꯈꯣꯏꯁꯨ ꯍꯥꯞꯅꯤꯡꯉꯦꯕ ꯃꯣꯏꯒꯤ ꯇ꯭ꯔꯥꯏꯕꯀꯤꯗꯨ
ꯈꯪꯗꯦ ꯅꯣꯏ ꯑꯅꯤꯅꯦ ꯑꯗꯨꯒꯨꯝꯕ ꯇꯧꯍꯜꯂꯦ ꯃꯣꯏ ꯑꯅꯤ ꯅꯣꯏ ꯑꯅꯤ
ꯎꯝ ꯍꯥꯏꯕꯤꯅꯦ ꯑꯩꯁꯨ ꯂꯣꯏ ꯇꯧꯕꯅꯤꯗ ꯍꯁꯇꯦꯧꯕ ꯂꯩꯔꯗꯤ ꯑꯗꯨꯝ ꯄꯨꯟꯅ ꯂꯩꯕꯅꯤꯅꯀꯣ ꯑꯃꯅ ꯍꯥꯞꯗꯤ ꯑꯗꯨꯝ ꯄꯥꯝꯕꯒꯨꯝꯕꯗꯣ ꯑꯗꯨꯃꯥꯏꯅ ꯇꯧꯕꯅꯤ
ꯅꯍꯥꯟ ꯏꯃꯥꯟꯅꯕꯤꯒꯤ ꯐꯅꯦꯛ ꯌꯥꯝ ꯐꯖꯕ ꯂꯩꯕ ꯑꯗꯨ ꯅꯨꯄꯤꯕꯨꯗꯤ ꯂꯩꯕ ꯇꯣꯛ ꯑꯩꯈꯣꯏꯗ ꯑꯗꯨ ꯅꯨꯄꯤꯤꯒꯨꯝꯕ ꯀꯂꯔꯗꯨ ꯌꯥꯝ ꯄꯥꯝꯕ꯭ꯔ ꯂꯦꯚꯦꯟꯗꯔ ꯀꯂꯔꯗꯀꯣ ꯇꯥꯡꯈꯨꯒꯤꯁꯨ ꯐꯖꯕ ꯌꯥꯝ ꯌꯥꯎꯋꯦ ꯑꯗꯨꯒ
ꯑꯗꯣ ꯃꯣꯏꯒꯤ ꯕ꯭ꯂꯦꯛꯇꯣ ꯐꯖꯩꯌꯦ ꯑꯩꯗꯤ ꯇꯀꯣ ꯌꯦ ꯐꯅ ꯑꯦꯕꯂꯦꯛꯗꯣ
ꯎꯝ ꯈꯪꯗꯦ ꯍꯥꯏꯗꯤꯔ ꯔꯦꯠꯇꯨ ꯐꯖꯕ
ꯑꯩꯈ꯭ꯋꯥꯣꯏ ꯑꯩꯈ꯭ꯋꯥꯣꯏꯒꯤꯅꯍꯦ ꯂꯩꯗꯥ ꯐꯖꯕꯨꯗꯤ ꯑꯩꯈꯣꯏꯒꯤꯗꯤ ꯌꯥꯝ ꯂꯩꯌꯦꯅ ꯀꯂꯔ ꯀꯂꯔꯁꯨ ꯃꯆꯨ ꯇꯣꯉꯥꯟ ꯇꯣꯉꯥꯟꯅ ꯑꯩꯈꯣꯏꯗꯤ ꯌꯥꯝ ꯂꯩꯌꯦꯕ
ꯍꯣꯏ ꯆꯨꯝ
ꯍꯣꯏ ꯁꯤ ꯇꯥꯏꯕ ꯀꯣꯏ ꯑꯦꯗꯤꯈꯣꯏꯅꯍꯦꯅꯣꯖꯥꯏꯅ
ꯍꯣꯏ ꯃꯣꯏꯁꯨ ꯃꯁꯥ ꯃꯁꯥꯒꯤ ꯂꯣꯏ ꯐꯖꯩ ꯍꯥꯏꯕꯅꯤ
ꯑꯥ
ꯊ ꯑꯣꯏ ꯃꯤꯅ
ꯑ ꯑꯗꯨ ꯑꯣꯏꯔꯁꯨ ꯑꯩꯈꯣꯏꯒꯤꯗꯤ ꯌꯥꯝꯁꯤ ꯌꯥꯝꯃꯤꯅ
ꯎꯝ ꯑꯩꯗꯨ ꯐꯤꯅꯦꯛ ꯏꯌꯥꯝ ꯄꯨꯔꯛꯇꯦ ꯄꯨꯔꯛꯄꯈꯣꯏꯗꯤ ꯍꯥꯞꯅꯤꯡꯉꯥꯏ ꯄꯦꯟꯈ꯭ꯔꯦ ꯑꯗꯨꯒꯤ ꯃꯉꯥꯒꯨꯝ ꯃꯉꯥꯗ ꯄꯨꯔꯛꯑꯕꯗ ꯑꯗꯨꯝ ꯍꯥꯞꯂꯒ ꯂꯩꯕꯗꯨ ꯇꯟꯈ꯭ꯔꯕ
ꯑꯣ ꯃꯣꯏꯁꯨ ꯃꯣꯏ ꯃꯁꯥꯒꯤ ꯑꯗꯨꯝ ꯐꯖꯩ ꯍꯥꯏꯕ꯭ꯔꯥ
ꯍꯣꯏ ꯃꯣꯏ ꯃꯁꯥꯒꯤ ꯑꯗꯨꯝ ꯐꯖꯩ ꯍꯥꯏꯕꯅꯦ ꯃꯣꯏꯁꯨ ꯃꯣꯏꯗꯤꯀꯣ ꯑꯩꯈꯣꯏ ꯑꯁꯤꯗ ꯂꯩꯕ ꯈꯣꯏꯗꯣ ꯃꯣꯏꯗꯤ ꯆꯟꯗꯦꯜꯒꯨꯝꯕ ꯁꯦꯅ ꯄꯇꯤ ꯌꯥꯝ ꯅꯛꯄꯅꯤꯅꯀꯣ ꯃꯣꯏꯗꯤ ꯑꯗꯨꯝ ꯍꯥꯞꯄꯜꯂꯣꯏꯔꯗꯤ ꯊꯥꯒꯅꯤ ꯑꯃꯃꯨꯛ ꯀꯝꯄ꯭ꯔꯣꯗ ꯑꯗꯨꯝ ꯍꯥꯞꯕꯤ ꯅꯨꯡꯉꯥꯏꯕ ꯑꯩꯈꯣꯏꯗꯤ ꯑꯃꯔꯛ ꯄꯨꯔꯛꯈ꯭ꯔꯗꯤ ꯌꯨꯝꯗ ꯊꯥꯅꯕꯁꯨ ꯍꯣꯔꯦꯟ ꯂꯝꯕꯤꯒꯨꯝꯕꯗ ꯁꯣꯏꯈꯔꯥ ꯑꯗꯨꯃ ꯀꯤꯕꯒꯤ ꯏꯃꯨꯡ ꯑꯃ ꯂꯥꯔꯦ ꯊꯥꯗ ꯗꯕꯒꯨꯝꯕ ꯂꯩꯕ ꯑꯁ ꯐꯦꯅꯩꯗꯨ ꯄꯦꯟꯈ꯭ꯔꯕ ꯑꯩꯅ ꯃꯤ ꯃꯔꯛꯇ ꯂꯩꯕꯒꯤ ꯍꯣ ꯐꯤꯅꯦꯛꯀꯨꯝꯕꯁꯨ ꯑꯗꯨꯝ ꯄ꯭ꯂꯦꯒ ꯃꯉꯥꯗ ꯑꯌꯥꯝꯕ ꯄꯨꯔꯛꯄ ꯑꯗꯨꯒꯤ ꯇꯜꯂꯦ ꯅꯍꯥꯟ ꯑꯩꯒꯤ ꯐꯅꯦꯠꯇꯨ ꯂꯝꯖꯤꯟ ꯍꯥꯏꯁꯤꯔꯣ ꯈꯪꯗꯦ ꯐꯅꯦꯛ ꯃꯤꯗꯨ ꯕꯦꯕꯤ ꯄꯤꯡ ꯕꯦꯕꯤ ꯄꯤꯡ ꯑꯦ ꯄꯤꯡꯒ ꯀ꯭ꯔꯤꯝ ꯀꯂꯔ ꯂꯣꯏꯁꯤꯅ ꯐꯣꯇꯣ ꯀꯥꯞꯄꯒ ꯊꯥꯒꯠꯄꯗꯨ ꯃꯤꯅ ꯍꯥꯞꯃꯟ ꯑꯣ ꯂꯣꯏꯁꯤꯅ ꯊꯞꯅ ꯃꯤꯅ ꯍꯥꯞꯃꯟꯕꯒꯤ ꯂꯣꯏꯅ ꯁꯣꯐ ꯑꯣꯏꯔꯒ ꯀꯩꯅꯣ
ꯎ
ꯐꯤ ꯊꯨꯞꯇꯧꯒꯤ ꯇꯔꯗꯣ ꯇꯣꯛꯈ꯭ꯔꯕꯗꯣ ꯃꯥꯒꯤ
ꯑꯣ ꯎꯝ ꯀ ꯂꯥꯟ ꯑꯣꯏꯔꯝꯅꯤ
ꯑ ꯑ ꯂꯪꯖꯦꯟꯔ ꯄꯨꯏ ꯄꯁꯨꯨꯏꯔ ꯈꯪꯗꯦ ꯑꯗꯨꯒꯨꯝꯕꯗꯨꯅ ꯑꯗꯨꯒꯤ ꯏꯃꯥꯅ ꯆꯩꯕ
ꯎꯝ ꯑꯩꯈꯣꯏꯒꯤꯗꯤ ꯑꯩꯈꯣꯏꯒꯤ ꯐꯅꯛꯗꯤ ꯑꯁꯤ ꯎꯝ ꯑꯩꯅ ꯈ꯭ꯋꯥꯏꯗꯒꯤ ꯄꯥꯝꯕꯗꯤ ꯑꯁꯤ ꯂꯪꯖꯦꯅ ꯍꯦꯟꯅ ꯄꯥꯝꯃꯗꯤ
ꯍꯣꯏ ꯑꯩꯁꯨꯗꯤ ꯁꯤꯌꯥꯔ ꯑꯃ ꯄꯥꯝꯃꯦ ꯑꯁꯤ ꯀꯂꯔ ꯑꯃ ꯀꯣ ꯏꯃꯥꯅꯌꯥꯝ ꯊꯤ ꯊꯤꯌꯦ ꯍꯥꯏꯗꯨꯒꯤ ꯃꯥꯒꯤ ꯀꯩ ꯀꯂꯥꯔ ꯇꯧꯕꯔꯥ ꯈꯟꯗꯗꯤ ꯁꯤ
ꯂꯥꯡꯖꯤꯟꯅ ꯈ꯭ꯋꯥꯏꯗꯒꯤ ꯐꯖꯕ ꯑꯣꯏꯌꯦ ꯑꯩꯈꯣꯏꯒꯤꯗꯤ
ꯍꯣꯏ ꯕ꯭ꯥꯎꯟꯒ ꯔꯦꯠ
ꯇꯣ ꯆꯥꯡꯗ꯭ꯔꯦ ꯍꯦ
ꯑꯩꯁꯨꯨ ꯀꯥꯟꯅꯉꯥꯏꯔꯤ
ꯀꯔꯤꯕꯥ
ꯑꯩꯁꯨ ꯀꯟꯅ ꯉꯥꯏꯔꯤꯌꯦ ꯍꯥꯏꯕ
ꯉꯥꯏꯕꯗ ꯋꯥꯔꯦ ꯁꯤ ꯏꯃꯥꯟꯅꯕꯤ ꯑꯝꯗꯣ ꯑꯗꯣ ꯇꯦꯛꯁ ꯊꯔꯛꯑꯦꯅꯦ ꯑꯩꯉꯣꯟꯗ
ꯀꯩꯒꯤꯔꯥ
ꯑꯁ ꯈꯪꯗꯦ ꯑꯁ ꯀ꯭ꯂꯥꯁꯁꯨ ꯆꯠꯅꯤꯡꯗꯦ ꯍꯌꯦꯡꯁꯦ ꯆꯠ ꯎꯨꯏ ꯃꯟꯕꯒꯤ ꯆꯠꯇ꯭ꯔꯁꯨ ꯑꯃꯨꯛ ꯇꯟꯕ
ꯁꯟꯗꯦ ꯉꯠꯇꯕꯨ ꯑꯗꯨꯝ ꯆꯂꯨꯗ ꯑꯥꯎ
ꯆꯠꯃꯟ ꯑꯁ ꯑꯗꯨ ꯅꯨꯄꯥꯗꯣ ꯌꯥꯝ ꯋꯥꯏ ꯌꯥꯝ ꯉꯥꯡꯕꯒꯤ ꯀꯣ ꯑꯩꯈꯣꯏꯗꯣ ꯇꯥꯕꯗꯣ ꯇꯟꯕꯗꯨꯒꯤꯅꯦ ꯑꯁ ꯃꯥꯒꯤ ꯋꯥ ꯉꯥꯡꯕꯗꯣ ꯑꯁ ꯇꯥꯕꯗꯣ ꯌꯥꯝ ꯇꯟ ꯃꯟꯕꯅꯦ ꯑꯗꯨꯝ ꯔꯤꯄꯤꯠ ꯔꯤꯄꯤꯠ ꯔꯤꯄꯤꯠ ꯔꯤꯄꯤꯠ ꯔꯤꯄꯤꯠ ꯑꯗꯨꯝ ꯉꯥꯡ ꯕꯅꯦꯕ ꯑꯗꯨꯒꯤ ꯇꯕꯒꯨꯝ ꯇꯧꯕ ꯑꯩꯈꯣꯏꯁꯨ